ꯅꯨꯡꯉꯥꯏꯔꯤꯕ꯭ꯔꯣ
ꯌꯥꯝ ꯊꯥꯖꯗꯅ ꯇꯧꯔꯛꯏꯀꯣ
ꯍꯥꯏ ꯑꯩ
ꯅꯨꯡꯉꯥꯏ ꯅꯨꯡꯉꯥꯏꯔꯤ ꯅꯨꯡꯉꯥꯏꯔꯤ ꯅꯨꯡꯉꯥꯏꯔꯤ ꯍꯥꯏꯇꯥꯔꯦꯅ ꯎꯄꯥꯏ ꯂꯩꯇꯦꯍꯦ ꯅꯪꯗꯤ ꯆꯔꯦꯗ ꯍꯣꯏ
ꯍꯣꯏ ꯑꯩꯁꯨ ꯅꯨꯡꯉꯥꯏꯔꯤꯌꯦ
ꯍꯥꯏ ꯈꯪꯗ꯭ꯔꯦ ꯄꯨꯟꯆꯤꯁꯦ ꯑꯦ ꯅꯨꯡꯉꯥꯏꯕ꯭ꯔꯥ ꯅꯨꯡꯉꯥꯏꯇꯕ꯭ꯔꯥ ꯅꯨꯡꯉꯥꯏꯔꯁꯨ ꯅꯨꯡꯉꯥꯏꯇ꯭ꯔꯁꯨ ꯅꯨꯡꯉꯥꯏꯔꯦ ꯍꯥꯏꯕ ꯇꯥꯏ ꯍꯥꯏꯕ ꯇꯥꯏ ꯑꯗꯨꯅ ꯎꯄꯥꯏ ꯂꯩꯇꯦ ꯈꯨꯟꯗꯁꯨ ꯆꯠꯄ ꯆꯠꯄ ꯌꯥꯗ ꯆꯠꯅꯤꯡꯕꯅ ꯂꯣꯏꯔꯦ ꯑꯩ
ꯆꯠꯇ꯭ꯔꯁꯨ ꯌꯥꯏꯗ ꯈꯨꯟꯗꯨꯗꯤ ꯁꯣꯏꯗꯅ ꯆꯠꯀꯅꯤꯅꯦ ꯆꯠꯅꯤꯡꯗ꯭ꯔꯁꯨ ꯆꯠꯅꯤꯡꯗ꯭ꯔꯁꯨ ꯁꯨ ꯅꯣꯡꯃꯗꯤ ꯁꯣꯏꯗꯅ ꯆꯠꯀꯅꯤꯕ
ꯍꯣꯏ
ꯃꯇꯝ ꯈꯔ ꯃꯇꯝ ꯈꯔ ꯅꯨꯡ ꯎꯝ ꯃꯇꯝ ꯈꯔ ꯅꯨꯡꯉꯥꯏ ꯈꯔ ꯂꯦꯝꯅ ꯂꯩꯌꯣ ꯂꯩꯁꯥꯕꯤ ꯑꯣꯏꯔꯤꯉꯩꯗ
ꯑꯅꯤꯗꯨꯅ ꯏꯁꯥꯗ ꯌꯨꯝ ꯐꯥꯒꯤꯔ ꯐꯔꯣꯢ ꯐꯔꯣꯏꯗꯣꯏꯔ ꯗꯕ ꯑꯣꯏꯒꯦꯔꯥ ꯀꯣ ꯌꯨꯝ ꯍꯥꯏꯔꯗꯤ ꯏꯁꯥꯗ ꯄꯨꯛꯅꯤꯡꯅ ꯅꯨꯡꯁꯤ ꯅꯨꯡꯁꯤꯕ ꯑꯃ ꯑꯥꯎꯏ ꯍꯥꯎꯋꯦꯗꯅ ꯑꯗꯨꯒꯤꯅ ꯃꯤꯁ ꯇꯧꯋꯣ ꯍꯥꯏꯕ ꯇꯥꯔꯦ ꯌꯨꯝ ꯃꯤꯁꯇꯧꯔꯦ ꯑꯇꯣꯞꯄꯒꯤ ꯑꯁꯤ ꯊꯕꯛ ꯂꯩꯕꯒꯤ ꯆꯠꯅꯤꯡꯈ꯭ꯔꯦ ꯍꯥꯏꯕ ꯅꯠꯇꯕꯀꯣ ꯑꯗꯨꯝ ꯂꯩꯒꯅꯤꯗꯅ ꯍꯤꯡꯂꯤꯉꯩ ꯐꯥꯎ ꯑꯗꯨꯝ ꯊꯕꯛꯄꯨꯗꯤ ꯗꯤ ꯑꯗꯨꯝ ꯂꯩꯈ꯭ꯔꯅꯤꯕ ꯑꯗꯨꯗ ꯑꯗꯨ ꯅꯠꯇꯕꯀꯣ ꯌꯨꯝ ꯅꯤꯡꯁꯤꯡꯔꯛ ꯅꯤꯡꯁꯤꯡꯕ ꯍꯥꯏꯇꯥꯔꯦ ꯅꯪꯁꯨ ꯅꯤꯡꯁꯤꯡꯂꯤꯗꯨꯗꯤ ꯍꯥꯟꯅ ꯅꯪ ꯍꯥꯟꯅ ꯌꯨꯝ ꯄꯥꯟꯗ꯭ꯔꯤꯉꯩ ꯍꯥꯟꯅ ꯌꯨꯝ ꯄꯥꯟꯕ ꯀꯥꯟꯗ ꯌꯨꯝ ꯅꯤꯡꯁꯤꯡꯉꯒ ꯑꯩꯈꯣꯏ ꯅꯤꯡꯁꯤꯡꯉꯦ ꯅꯤꯡꯁꯤꯡꯉꯦ ꯍꯥꯏꯔꯛꯄꯗꯣ
ꯍꯣꯏꯅꯦ ꯅꯪꯁꯨ ꯈꯪꯒꯅꯤ ꯅꯪꯁꯨ ꯅꯪꯁꯨ ꯅꯣꯡꯃꯗꯤ ꯁꯣꯏꯗꯅ ꯈꯪꯒꯅꯤ
ꯑꯔꯦ ꯑꯗꯣ ꯑꯩ ꯀꯩꯅꯣ ꯍꯥꯏꯕꯤꯒꯦꯕ ꯋꯥꯔꯤ ꯑꯃ ꯁꯥꯕꯤꯒꯦꯕ ꯎꯝ ꯎꯝ ꯀꯩꯅꯣꯅ
ꯎꯝ
ꯑꯩꯈꯣꯏ ꯈꯨꯟꯗꯒꯤ
ꯎꯝ ꯑꯃꯗꯣ
ꯏꯅꯥꯎ ꯅꯨꯄꯤꯒ ꯍꯦꯛ ꯏꯅꯥꯎꯅꯄꯤꯒ ꯑꯗꯨꯝ ꯄꯨꯟꯕꯗꯣ
ꯍꯣꯏ
ꯃꯈꯥ ꯂꯩꯀꯥꯏꯒꯤ ꯃꯈꯥ ꯂꯩꯀꯥꯏꯒꯤ ꯈꯪꯉꯦꯗꯅ ꯑꯗꯨ ꯅꯨꯄꯥꯅ ꯑꯩꯉꯣꯟ ꯑꯩꯉꯣꯟꯗ ꯍꯥꯏꯔꯤꯅꯦ ꯑꯩ ꯃꯥꯒꯤ ꯃꯪꯗ ꯑꯩ ꯎꯔꯝꯃꯦ ꯍꯥꯏꯌꯦ
ꯑꯁ ꯀꯔꯤ ꯀꯔꯤꯒꯤ
ꯃꯈꯥ ꯂꯩꯀꯥꯏ ꯍꯥꯏꯔꯒꯅ ꯑꯃꯗ ꯈꯜꯂꯝꯃꯅꯦ ꯑꯃꯗꯨ ꯅꯠꯇꯦ ꯑꯩ
ꯃꯈꯥꯁꯨ ꯌꯥꯝꯃꯤꯍꯦ ꯅꯪꯒꯤꯗꯤ ꯍꯣꯏ ꯅꯪꯒꯤꯗꯣ ꯃꯈꯥꯁꯨ ꯌꯥꯝꯕꯒꯤꯗꯣ
ꯇꯧꯒꯤ ꯃꯌꯨꯝ ꯃꯊꯛ ꯇ ꯂꯩꯕꯗꯣ ꯑꯩꯈꯣꯏꯒ ꯑꯗꯨꯝ ꯄꯨꯟꯕꯗꯣ ꯅꯣꯛꯒꯟꯕꯗ ꯉꯧꯕꯗꯣ ꯃꯤ ꯑꯉꯧ ꯉꯧꯔꯒ ꯅꯦꯝꯇꯛ ꯇꯧꯔꯒ ꯇꯧꯕꯗꯣ ꯇꯥ ꯌꯦꯟꯇꯥꯔꯕꯣ ꯑꯗꯨ ꯅꯨꯄꯥꯗꯣ ꯃꯥ
ꯑꯣ ꯑꯣ ꯈꯪꯉꯦ
ꯑꯗꯨ ꯅꯨꯄꯥꯗꯣ ꯃꯥꯒꯤ ꯃꯪꯁꯦ ꯆꯨꯝꯒꯜꯂꯦ ꯍꯥꯏꯌꯦ ꯑꯗꯨꯒ ꯃꯪꯗꯨꯀꯣ ꯑꯁꯤ ꯃꯈꯥꯒꯤ ꯅꯪꯅ ꯈꯟꯕꯗꯣ ꯑ ꯁꯣꯁꯔꯗꯣ ꯑꯗꯨ ꯑꯗꯨ ꯂꯨꯍꯣꯡꯉꯅꯤ ꯑꯩ ꯏꯕꯥꯟꯅꯤ ꯂꯨꯍꯣꯡ ꯂꯨꯍꯣꯡꯅꯤꯡꯉꯥꯏ ꯇꯧꯔꯒ ꯂꯩꯔꯝꯃꯦ ꯍꯥꯢꯑꯦ ꯗꯨ ꯃꯥꯅ ꯀꯔꯤ ꯍꯥꯏꯕ꯭ꯔꯥ ꯃꯪꯗꯣ ꯆꯨꯝꯒꯟꯕꯅꯦ ꯃꯥꯒꯤ ꯃꯪ ꯃꯥꯏ ꯃꯪꯗꯣ ꯆꯨꯝꯒꯟꯕꯅꯦ ꯍꯥꯢꯌꯦ ꯁꯣꯢꯗꯔꯦ ꯅꯣꯢꯕꯥ ꯊꯨꯡꯅꯔꯅꯤ ꯀꯥꯏ ꯇꯧꯔꯛꯏꯅꯤꯒꯣ ꯆꯣꯢ ꯏꯕꯥꯅꯤ ꯄꯥꯎ ꯐꯥꯎꯅ ꯗꯦ ꯍꯥꯢꯔꯒ ꯀꯣ ꯐꯥꯎꯅꯗ꯭ꯔꯁꯨ ꯌꯥꯏ ꯍꯥꯏꯌꯦ
ꯎꯝ ꯍꯣꯏꯅꯦ ꯐꯣꯟꯅꯠꯇ꯭ꯔꯁꯨ ꯐꯣꯟꯅ ꯗ꯭ꯔꯁꯨ ꯑ ꯂꯣꯏꯅ ꯂꯥꯏꯟꯗꯣ ꯀ꯭ꯂꯤꯌꯥꯔ ꯇꯧꯕꯅꯤꯅ
ꯁꯦꯁ ꯁꯦꯁ ꯑꯃ ꯌꯥꯝ
ꯐꯥꯎꯅꯥꯕ꯭ꯔꯥ ꯐꯥꯎꯅꯥꯗꯕ꯭ꯔꯥ ꯈꯪꯗꯦ ꯊꯝꯃꯣꯏ ꯊꯝꯃꯣꯏꯒꯤ ꯋꯥꯔꯤ ꯂꯣꯏꯅ ꯅꯪꯒꯤ ꯌꯨꯝꯁꯨ ꯃꯥꯒꯤ ꯌꯨꯝꯁꯨ ꯂꯣꯏꯅ ꯑ ꯂꯣꯏ ꯁꯤꯟꯈ꯭ꯔꯦꯕ
ꯍꯥꯏꯁꯦ ꯂꯣꯏꯁꯤꯟꯅꯤꯉꯥꯏ ꯂꯩꯇꯦ ꯊꯝꯃꯣꯏ ꯊꯝꯃꯣꯏ ꯄꯤꯅꯗꯦ ꯏꯕꯥꯅꯤ
ꯅꯨꯃꯤꯠꯅ ꯉꯥꯏꯔꯝꯕꯅꯤꯗ
ꯅꯨꯃꯤꯠ ꯅꯨꯃꯤꯠ ꯅꯨꯃꯤꯠꯅ ꯉꯥꯏꯔꯒ ꯂꯩꯔꯦ ꯍꯥꯢꯔ ꯍꯥꯏꯔꯤꯅꯦꯕ ꯅꯪꯒꯤꯁꯦ
ꯍꯥ ꯅꯨ ꯅꯨꯃꯤꯠ ꯂꯥꯛꯇꯕꯒꯤ ꯑ ꯅꯕꯥꯟꯅꯤ ꯗꯣ ꯋꯥꯔꯤꯗꯣ ꯃꯤꯕꯨ ꯑ ꯃꯥꯕꯨꯁꯨ ꯅꯪꯕꯨꯁꯨ ꯍꯥꯏꯗꯣꯛꯄ ꯉꯝꯗꯕ
ꯍꯦꯍꯦꯁ
ꯅꯨꯃꯤꯠ ꯂꯥꯛꯂꯗꯤꯀꯣ ꯂꯣꯏꯅ ꯍꯣꯏ
ꯍꯥꯏꯕ꯭ꯔꯣ ꯅꯪꯒꯤꯁꯦ
ꯅꯦ ꯍꯔꯥꯎ ꯍꯔꯥꯎꯅ ꯍꯥ ꯅꯕꯥꯟꯅꯤ ꯇꯧꯗ꯭ꯔꯗꯤ ꯑꯩꯗꯤ ꯑꯩꯗꯤ ꯂꯥꯛꯄ ꯃꯇꯝ ꯂꯩꯔꯔꯣꯏ
ꯀꯨꯝꯁꯤ ꯂꯥꯛꯑꯣꯗꯦ ꯂꯥꯛꯑꯣꯍꯦ
ꯅꯕꯅꯤꯒꯤ ꯋꯦꯗꯤꯡꯗ ꯑꯩ ꯑꯩꯗꯣ ꯅꯕꯥꯅꯤꯒꯤ ꯎꯝ ꯁꯦꯅꯣꯞ ꯋꯦꯗꯤꯡ ꯑꯗꯨꯒ ꯅꯨꯄꯤ ꯑꯃꯁꯨ ꯁꯦꯅꯣꯞ ꯋꯦꯗꯤꯡ ꯂꯩꯔꯗꯤ ꯑꯩꯁꯨ ꯆꯠꯄ ꯃꯇꯝ ꯐꯪꯉꯦꯗꯅ ꯑꯗꯨ ꯅꯠꯇ꯭ꯔꯗꯤ ꯑꯩꯁꯨ ꯆꯠꯄ ꯃꯇꯝ ꯆꯠꯀꯅꯦ ꯄꯪ ꯄꯪ ꯆꯠꯄ ꯌꯥꯗꯕ ꯗꯨꯅꯤꯅ ꯃꯔꯝ ꯂꯩꯔꯗꯤ ꯆꯠꯄ ꯅꯨꯡꯉꯥꯏꯗꯅ ꯍꯥ
ꯑꯗꯨ ꯅꯪꯪꯒꯤ ꯅꯪꯒꯤ ꯋꯥꯠ ꯌꯥꯗ꯭ꯔꯦꯍꯦ ꯀꯗꯥꯏꯗꯒꯤ ꯁꯤꯗꯤ ꯏꯕꯥꯅꯤꯗꯤ ꯀꯩꯅꯣ ꯇꯧꯗ꯭ꯔꯗꯤ ꯅꯪ ꯁꯨꯂꯥꯛ ꯂꯥꯛꯑꯔꯣꯏ ꯍꯥꯏꯕꯅꯤꯅꯦ ꯑꯃꯗꯣ ꯑꯃꯗꯣ ꯑꯃꯗꯣ ꯑꯃꯗꯣ ꯑꯩꯈꯣꯏꯒꯤ ꯑꯃꯗꯣ
ꯍꯣꯏ
ꯑꯗꯨ ꯆꯠꯈꯤꯅꯤꯕ ꯑꯗꯨꯒꯤ ꯑꯗꯨ ꯁꯣꯏꯗ꯭ꯔꯦꯕ ꯃꯥꯗꯤ ꯈꯪꯕ꯭ꯔꯥ ꯈꯪꯗꯦ ꯑꯩ ꯑꯃꯨꯛꯀ ꯍꯪꯕꯤꯔꯦ ꯅꯪ ꯐꯣꯟ ꯇꯧꯔꯒ ꯍꯪ ꯇ꯭ꯔꯣ ꯃꯕꯥꯅꯤꯒꯤ ꯀꯃꯥꯏ ꯀꯃꯥꯏꯅ ꯇꯧꯔꯤꯒꯦ ꯈꯣꯠꯂꯤꯒꯦ
ꯋꯥꯔꯤꯗꯣ ꯁꯥꯟꯅꯕ ꯅꯪꯗꯦ ꯋꯥꯔꯤ ꯁꯥꯟꯅꯕ ꯅꯪꯗꯦ ꯃꯥꯁꯨ ꯃꯤ ꯌꯥꯝ ꯌꯥꯝ ꯂꯩꯕꯒꯤꯗꯣ ꯑꯗꯨꯅ ꯑꯁꯤꯒꯨꯝꯕ ꯋꯥꯔꯤ ꯉꯥꯡꯕ ꯌꯥꯗꯦꯕ ꯁꯥꯟꯅꯕ ꯌꯥꯗꯦꯕ ꯑꯗꯨꯅ ꯑꯩ ꯉꯥ ꯉꯁꯥꯏ ꯇꯧꯋꯦ ꯇꯧꯕ ꯀꯥꯟꯗ ꯕ꯭ꯌꯨꯖꯤ ꯕ꯭ꯌꯨꯖꯤ ꯀꯟ ꯇꯧꯋꯤꯅꯦ ꯍꯤ ꯍꯤ
ꯑꯗꯣ ꯃꯔꯛ ꯃꯔꯛꯇ ꯅꯪꯁꯨ ꯀꯣꯜ ꯇꯧꯑꯣꯕ ꯀꯣ ꯃꯏꯗꯣ ꯍꯪꯉꯣꯕ ꯑꯩ ꯑꯃꯔꯛꯇꯤ ꯍꯪꯂꯛꯑꯦ ꯑꯥ ꯅꯣꯡꯑꯃ ꯑꯩꯈꯣꯏꯗꯤ ꯃꯤ ꯌꯥꯝꯃꯤꯗ ꯍꯥꯏꯗꯤ ꯂꯣꯏꯅ ꯈꯪꯅꯗꯤ ꯈꯪꯅꯔꯅꯤꯗꯅ ꯂꯣꯟꯅꯁꯨ ꯉꯥꯡꯕ ꯌꯥꯗꯕꯅꯤꯀꯣ ꯑꯗꯨꯗꯤ ꯑꯗꯨꯝ ꯉꯥꯡꯕ ꯌꯥꯏꯅ ꯅꯪꯗꯤ ꯑꯗꯨꯝ ꯋꯥꯔꯤ ꯁꯥꯕ ꯌꯥꯏꯅ ꯑꯩꯗꯤ ꯌꯥꯗꯦ ꯗꯦꯕ ꯈꯪꯕ꯭ꯔꯥ ꯁꯤꯗ ꯃꯤ ꯌꯥꯝꯃꯦ ꯅꯪ ꯒ꯭ꯌꯥꯟ ꯇꯥꯔꯦꯀꯣ ꯑꯗꯣ ꯑꯩ ꯑꯃꯔꯛꯗꯤ ꯍꯪꯉꯝ ꯍꯪꯕꯤꯔꯝꯃꯦ ꯑꯗꯨꯒ ꯃꯥꯗꯣ ꯑꯩꯅ ꯀꯃꯥꯏꯅ ꯇꯧꯔꯤꯒꯦ ꯎꯝ ꯎꯝ ꯐꯖꯅ ꯂꯣꯏꯅꯔꯒ ꯂꯩꯕ꯭ꯔꯣ ꯍꯪꯉꯦ ꯑꯗꯨ ꯃꯥꯗꯣ ꯑꯦꯁ ꯑꯥ ꯀꯩ ꯍꯥꯏꯁꯤ ꯇ꯭ꯔ ꯑꯉꯥꯡꯒꯤ ꯇꯥꯏꯞꯇ
ꯑꯉꯥꯡ ꯑꯉꯥꯡ ꯑꯉꯥꯡꯅ ꯇꯧꯕꯗ ꯑꯥ ꯇꯧ ꯑꯉꯥꯡ ꯑꯉꯥꯡꯒꯤ ꯋꯥꯈꯜ ꯒꯨꯝꯕꯅꯤꯗ ꯍꯥꯏꯔꯛꯄꯀꯣ ꯑꯗꯨꯗꯤ ꯑꯃꯗꯤ ꯂꯩꯔꯝꯅꯤꯕ ꯑꯃꯗꯤ ꯂꯩꯔꯝꯅꯤꯕ ꯑꯗꯨ ꯅꯪ ꯊꯤ ꯒꯠꯂꯨꯕ ꯑꯗꯨ ꯍꯪꯉꯣꯕ ꯃꯥꯗꯣ ꯇꯣꯏꯅ ꯀꯩꯅꯣ ꯇꯧꯕꯤꯌꯣ ꯐꯣꯟ ꯇꯧꯑꯣꯕ ꯅꯪꯗꯣ
ꯍꯣꯏ ꯑꯩꯗꯤ ꯑꯥ ꯐ ꯐꯔꯦ ꯅꯕꯥꯅꯤꯒꯤꯗꯣ
ꯂꯨꯗꯨꯗ ꯑꯦꯝ ꯏꯛꯇꯤꯁ ꯇꯧꯔꯒ ꯂꯩꯔꯦ ꯍꯟꯗꯛꯁꯦ ꯑꯦꯝ ꯀꯩꯅꯣ ꯀꯥ ꯍꯦꯟꯖꯤꯜꯂꯤꯀꯣ ꯅꯪ
ꯑꯗꯨ ꯑꯗꯨ ꯇꯣꯛꯈ꯭ꯔꯦ
ꯀꯩꯗꯧꯅꯤ ꯅꯪ
ꯑ ꯀꯨꯏꯔꯦꯍꯦ
ꯁꯤꯁ ꯉꯔꯥꯡ
ꯅꯨꯃꯤꯠ ꯅꯨꯃꯤꯠ ꯑꯅꯤ ꯑꯍꯨꯝ ꯅꯨꯃꯤꯠ ꯑꯅꯤ ꯑꯅꯤ ꯑꯍꯨꯝ ꯃꯔꯤ ꯑꯣꯏꯔꯕꯅ ꯀꯨꯏꯔꯦ
ꯍꯣꯏ ꯑꯩꯁꯨ ꯁꯥꯟꯅꯅꯤꯡꯉꯦ ꯑꯗꯨ ꯁꯅꯥꯅꯤꯡ ꯎ ꯑꯗꯨ ꯀꯩꯅꯣ ꯑꯩ ꯃꯇꯝ ꯑꯗꯣ ꯃꯤ ꯁꯪꯗꯤ ꯁꯪꯉꯦꯕꯀꯣ ꯑꯩꯅ ꯁꯪꯉꯒ ꯍꯥꯏꯗꯤ ꯃꯤꯒꯤ ꯃꯇꯝ ꯎꯝ ꯃꯤ ꯑꯩꯉꯣꯟꯗ ꯑꯩ ꯉꯥꯏꯍꯟꯕꯗꯣ ꯃꯤꯉꯣꯟꯗ ꯉꯥꯏꯍꯟꯕꯗꯣ ꯇꯟꯕꯒꯣ ꯆꯠꯅꯅꯤꯡꯉꯦ ꯑꯗꯨ ꯎꯄꯥ ꯂꯩꯇꯦ
ꯑꯩ ꯑꯩ ꯁꯥꯟꯅꯕ ꯀꯥꯟꯗ ꯑꯁ ꯑꯩ ꯂꯣꯏꯅ ꯃꯤ ꯑꯁ ꯑꯩ ꯐꯥꯔꯥꯁ ꯐꯁ ꯂꯥꯎꯏ ꯍꯦ ꯍꯣꯏ
ꯅꯪꯅꯦ ꯑꯩꯉꯣꯟꯗ ꯆꯥꯝꯊꯣꯛꯏꯅꯦꯕ
ꯎꯝ ꯑꯩꯗ ꯉꯝꯈ꯭ꯔꯦ ꯃꯣꯏꯅ ꯁꯤꯈ꯭ꯔꯦ
ꯑꯗꯨꯅ
ꯇꯥꯏꯝ ꯄꯥꯁ
ꯅꯨꯡꯁꯤꯠ ꯁꯤꯠꯂꯕꯒꯤ ꯑꯩ ꯃꯤꯠꯇꯨ ꯌꯥꯗ꯭ꯔꯦ ꯅꯨꯡꯁꯤꯠ ꯑꯅꯦ ꯅꯨꯡꯁꯤꯠ ꯌꯩꯔꯗꯤꯀꯣ ꯑꯩ ꯃꯤꯠꯇꯨ ꯌꯥꯗ꯭ꯔꯅꯦ ꯑꯁ ꯅꯨꯡꯁꯤ ꯌꯩꯔꯛꯑꯦ ꯈꯪ ꯑꯁ ꯈꯔ ꯐꯔꯦꯍꯦ ꯉꯁꯤ ꯉꯔꯥꯡꯗꯩ ꯍꯥꯏꯔꯗꯤ ꯉꯔꯥꯡꯗꯒꯤ ꯉꯥꯡꯁꯛ ꯉꯥꯡꯉꯤꯅꯦ
ꯑꯣ ꯑꯄꯤ ꯑꯄꯤꯁꯨ ꯅꯪꯒꯤ ꯅꯆꯦꯗꯣ
ꯑꯣ
ꯁꯨ ꯑꯗꯨꯝ ꯇꯧꯒꯜꯂꯤꯀꯣ
ꯍꯣꯏ ꯇꯧꯕꯅꯦ ꯏꯆꯦꯁꯨ ꯇꯧꯕꯅꯦ ꯑꯩꯈꯣꯏ ꯕꯥꯁꯨ ꯇꯧꯕꯅꯦ ꯑꯩꯈꯣꯏ ꯑꯩꯈꯣꯏ ꯗꯥꯁꯨ ꯇꯧꯕꯅꯦ ꯑꯩꯈꯣꯏ ꯌꯨꯝꯒꯤ ꯈꯪꯗꯦ ꯍꯦꯗꯤꯗꯤꯇꯤ ꯑꯣꯏꯕꯒꯤꯔꯥ ꯈꯪꯗꯦꯀꯣ ꯑꯗꯨꯝ ꯃꯤꯆꯦ ꯏꯃꯥꯗꯤ ꯇꯧꯗꯦ
ꯍꯣꯏ ꯏꯃꯥꯗꯤ ꯏꯃꯥꯗꯣ
ꯎꯝ ꯆꯁ ꯑꯩ ꯃꯥꯟꯕꯩꯅꯦ ꯀꯥꯏ ꯑꯩꯈꯣꯏ ꯏꯃꯨꯡ ꯂꯣꯏꯅ ꯇꯧꯋꯦ ꯏꯆꯤꯜ ꯏꯅꯥꯎ ꯂꯣꯏꯅ ꯇꯧꯋꯦ
ꯑꯩ ꯈꯪꯉꯦ ꯅꯈꯣꯏꯒꯤꯗꯣ ꯏꯁꯤꯡꯗ ꯂꯩꯕꯒꯤ ꯗꯣ ꯑꯗꯨꯅ ꯀꯪꯐꯥꯜꯗ ꯂꯥꯛꯄꯒꯤ ꯌꯥꯗꯕꯒꯤꯅꯦ
ꯏꯁꯤꯡꯗ ꯂꯥꯛꯇꯕꯒꯤ
ꯀꯪꯐꯥꯜꯗ ꯀꯥꯕ ꯀꯥꯟꯗ ꯀꯪꯐꯥꯜꯗ ꯀꯥꯕꯗꯣ ꯅꯨꯡꯉꯥꯏꯇꯕ ꯑꯗꯨꯅ ꯁꯟꯕꯥꯟ ꯁꯟꯕꯥꯥꯟ ꯍꯥꯏꯕ ꯇꯥꯔꯦꯗ
ꯎꯁꯤꯠꯇꯔꯤꯅꯦ ꯅꯪꯒꯤꯁꯦ
ꯁꯟ ꯍꯣꯏꯅꯦ ꯅꯨꯃꯤꯠ ꯅꯨꯃꯤꯠ ꯃꯝꯕ ꯅꯨꯃꯤꯠ ꯑꯗꯨꯗꯗꯤ ꯌꯥꯝ ꯌꯥꯏ ꯑꯥ ꯅꯨꯡꯉꯥꯏꯒꯅꯤ ꯅꯨꯡꯁꯥꯗꯕꯗꯣ ꯅꯨꯃꯤꯠ ꯑꯥ ꯀꯔꯤ ꯀꯔꯤ ꯈꯪꯗꯦ ꯅꯣꯡꯒꯨꯝꯕ ꯆꯨꯕ
ꯑꯥ ꯅꯣꯡ ꯆꯨꯕ ꯀꯥꯟꯗ ꯑꯥ ꯅꯨꯡꯉꯥꯏꯒꯅꯤ ꯍꯥꯏꯕ ꯅꯣꯡꯕꯨ ꯂꯥꯛꯑꯗꯤ ꯑꯩꯈꯣꯏ ꯈꯥꯔꯥꯎ ꯇꯅꯤꯅꯦ ꯀꯩꯅꯣ ꯅꯣꯡꯒꯤ ꯅꯣꯡꯒꯤ ꯃꯤ ꯑꯣꯏꯕꯅꯤꯅ ꯅꯣꯡ ꯃꯔꯛ ꯇꯥ ꯏꯁꯤꯡ ꯏꯁꯤꯡ ꯏꯁꯤꯡ ꯃꯔꯛꯇ ꯂꯩꯌꯨ ꯀꯥꯡꯒꯨ ꯑꯣꯏꯕꯅꯤꯅ ꯍꯔꯦ ꯅꯣꯡꯕꯨ ꯆꯨꯔꯕ ꯑꯗꯨꯝ ꯍꯔꯥꯎꯔꯒ ꯖꯒꯣꯏ ꯁꯥꯔꯒ ꯂꯩꯔꯦ ꯑꯩꯗꯤ
ꯎꯝ
ꯑꯗꯨ ꯀ ꯅꯪ ꯑꯗꯣ ꯀꯔꯤ ꯍꯥꯏꯅꯤꯡꯕ ꯑꯁꯤ ꯃꯇꯥꯡꯗ ꯑꯩ ꯖꯒꯣꯏ ꯁꯥꯔꯦ ꯅꯪ ꯀ
ꯑꯩꯗꯤ ꯎꯝ ꯎꯝ ꯅꯣꯡ ꯁꯥꯕꯅ ꯑꯩꯒꯤꯗꯤ ꯅꯨꯡꯉꯥꯏ ꯅꯣꯡ ꯆꯨꯗꯤ ꯑꯩꯗꯤ ꯊꯋꯥꯏ ꯗꯣ ꯅꯨꯡꯉꯥꯏ
ꯑꯥ ꯑꯗꯨ ꯎꯝ ꯑꯗꯨ ꯍꯥꯏꯔꯒ ꯀꯩꯅꯣ ꯇꯧꯕꯗ ꯏꯕꯥꯅꯤ ꯈꯨꯟꯗ ꯂꯩꯃꯤꯟꯅꯔꯀꯥꯟꯗ ꯂꯩꯃꯤꯟ ꯑꯁ ꯂꯩ ꯈꯨꯟꯗ ꯂꯩꯔꯀꯥꯟꯗ ꯏꯕꯥꯅꯤ ꯀꯩꯅꯣ ꯇꯧꯕꯗ ꯑꯩꯈꯣꯏ ꯑꯩ ꯐꯃꯨꯡꯗ ꯍꯤꯞꯄ ꯗꯨꯒ ꯏꯁꯩ ꯁꯛꯄ ꯚꯗꯤꯑꯣ ꯚꯗꯤꯑꯣ ꯃꯌꯥꯝꯗꯣ ꯑꯩꯉꯣꯟꯗ ꯍꯧꯖꯤꯛꯐꯥꯎ ꯂꯩꯔꯤꯀꯣ ꯑꯗꯨꯝ ꯑꯩ ꯌꯦꯡꯉ ꯂꯩꯕꯅꯦ ꯅꯨꯡꯁꯤꯌꯦ ꯅꯣꯏ ꯃꯤꯁ ꯌꯥꯝ ꯇꯧꯋꯦ
ꯌꯥꯝ ꯅꯨꯡꯁꯤꯌꯦ ꯑꯩꯁꯨ ꯑꯁ ꯈꯜꯂꯒ ꯀꯣ ꯎ ꯀꯞꯅꯤꯡꯕꯁꯨ ꯐꯥꯎꯋꯦ ꯅꯣꯛꯅꯤꯡꯕꯁꯨ ꯐꯥꯎꯋꯦ ꯑꯁ
ꯀꯄ ꯀꯞꯂꯝꯅ ꯑꯃꯨꯛꯀ ꯀꯥꯞꯂꯝꯒꯅꯤ ꯅꯪ ꯃꯤꯠꯇꯨ ꯂꯣꯏ ꯄꯣꯝꯃꯒ ꯑꯃꯨꯛ ꯐꯣ ꯇꯣ ꯊꯥꯔꯛꯀꯅꯤꯒꯣ ꯐꯣꯇꯣ ꯊꯥꯔꯛꯀꯅꯤ ꯇꯧꯗꯤ ꯇꯧꯗ꯭ꯔꯕꯣ ꯍꯟꯗꯛ ꯀꯞꯄ ꯀꯄꯒꯤ ꯍꯧꯅ
ꯑꯩꯗꯤ ꯀꯄꯅꯤꯔꯗꯤ ꯑꯗꯨꯝ ꯀꯞꯄꯅꯦ ꯏꯊꯟꯇ
ꯅꯣꯏ ꯅꯣꯏ ꯅꯪ ꯅꯨꯄꯥ ꯀꯩꯝꯇ ꯍꯥꯏꯔꯛꯇ꯭ꯔꯣ
ꯀꯔꯤꯔꯥ ꯃꯔꯝ ꯃꯔꯝ ꯂꯩꯇ꯭ꯔꯒ ꯑꯗꯨꯝ ꯀꯞꯄꯁꯦ ꯀꯔꯤ ꯇꯧꯕ꯭ꯔꯥ ꯍꯥꯏ
ꯑ ꯀꯞꯄꯅꯨ ꯍꯦ ꯅꯪꯁꯨ ꯀꯔꯤꯔ ꯅꯪ ꯅꯪ ꯅꯨꯄꯥꯗꯣ ꯊꯋꯥꯏ ꯅꯨꯡꯉꯥꯏꯔꯝꯃꯣ ꯍꯥꯏꯗꯤ ꯃꯣꯏꯗ ꯂꯩꯕ ꯅꯨꯡꯉꯥꯏꯇꯕꯒꯤ ꯑꯣꯏꯕ꯭ꯔꯥ ꯈꯂ ꯈꯟꯒꯅꯤꯌꯦ ꯄꯪꯀꯞꯗ ꯀꯥꯞꯀꯅꯨ ꯀꯞꯄ ꯌꯥꯔꯦ ꯅ ꯄꯪꯀꯞꯇ ꯀꯅꯣ ꯅꯪꯁꯨ ꯀꯔꯤꯔꯥ
ꯑꯩꯒꯤ ꯏꯆꯦꯗꯣ ꯑꯗꯨꯝ ꯑꯗꯨꯝ ꯍꯥꯏꯌꯦ ꯅ ꯅꯨꯃꯤꯠ ꯃꯥꯗꯣ ꯑꯩꯅ ꯑꯩ ꯀꯔꯤ ꯀꯔꯤꯅꯣ ꯑꯗꯨꯝ ꯈꯜꯂꯒ ꯑꯩ ꯀꯥꯞꯅꯤꯡꯕ